ꯊꯥꯕ꯭ꯔꯣ ꯖꯤꯛꯀꯤ ꯇꯥꯥꯟꯅꯥꯢ ꯑꯩꯗꯤ ꯅꯪ ꯀꯣꯜ ꯇꯧꯕ ꯌꯥꯗꯣꯏꯅꯦ
ꯑꯩꯒꯤꯗꯤ ꯆꯠꯂꯦ ꯀꯔꯤꯒꯤꯔꯥ ꯀꯣ
ꯈꯪꯗꯦ
ꯑꯁꯤ ꯂꯣꯏꯔꯒ ꯅꯪ ꯑꯃꯨꯛ ꯇ꯭ꯔꯥꯏ ꯇꯧꯋꯣꯅꯦ ꯎꯝ
ꯑꯦꯛꯖꯥꯝꯗ ꯀꯃꯥꯏꯅ ꯇꯧꯕ꯭ꯔꯥ
ꯑꯁ ꯌꯥꯝ ꯁꯇ꯭ꯔꯤꯛ ꯑꯣꯏꯈ꯭ꯔꯦ ꯍꯟꯗꯛꯇꯤ
ꯃꯤꯒꯤ ꯃꯤꯉꯣ ꯃꯤꯒꯤꯗꯤ ꯃꯤꯒꯤꯗꯤ ꯌꯦꯡꯕ ꯌꯥꯕ꯭ꯔꯥ
ꯌꯦꯡꯕ ꯌꯥꯏꯌꯦ ꯍꯣꯏ ꯁꯤꯟꯕ ꯌꯥꯏꯌꯦ ꯄꯦꯄꯔꯒꯤꯗꯤ ꯌꯥꯝ ꯉꯥꯡꯗꯦ ꯑꯗꯣ ꯐꯣꯟꯅ ꯌꯥꯗꯕ ꯃꯥꯜꯂꯦ
ꯑꯣ ꯑꯣ ꯑꯣ ꯅꯍꯥꯟ ꯑꯩꯈꯣꯏ ꯏꯝꯕꯤꯗ ꯊꯥꯕꯁꯨ ꯐꯥꯔꯁ ꯗꯦꯗꯗꯤ ꯑꯗꯨꯝ ꯇꯧꯋꯦꯅ ꯗꯣ ꯁꯦꯀꯦꯟꯗꯦꯗꯗꯤ ꯈꯔ ꯔꯤꯂꯦꯛꯁ ꯑꯣꯏꯌꯦꯅ ꯑꯩꯈꯣꯏ ꯊꯥꯕꯗꯨ
ꯎꯝ ꯑꯗꯣ ꯀꯣ ꯑꯥ ꯃꯣꯏ ꯋꯦꯁꯇꯔꯟ ꯀꯣꯂꯦꯖ ꯁꯤꯡꯗꯣ ꯑꯦꯟ ꯖꯤꯗ ꯇꯥꯕ ꯑꯗꯨꯒ ꯑꯦꯟ ꯖꯤꯒꯤ ꯁꯇꯨꯗꯦꯟꯁꯤꯡꯅ ꯋꯦꯁꯇꯔꯟꯗ ꯇꯥꯕ ꯑꯗꯨꯒꯤ ꯃꯣꯏ ꯑꯦꯟ ꯖꯤ ꯀꯣꯂꯦꯖꯗ ꯋꯦꯁꯇꯔꯟꯅ ꯁꯇ꯭ꯔꯤꯛ ꯇꯧꯔꯗꯤ ꯋꯦꯁꯇꯔꯟ ꯀꯣꯂꯦꯖꯇꯁꯨ ꯑꯦꯟ ꯖꯤ ꯁꯇ꯭ꯔꯤꯛ ꯇꯧꯔꯗꯤ ꯑꯗꯨꯝ ꯋꯥꯒꯅꯤ ꯃꯣꯏ ꯑꯅꯤ ꯑꯗꯨꯝ ꯂꯨꯁꯇ ꯄꯤꯕꯩ ꯐꯒꯅꯤ
ꯍꯣꯏ ꯃꯣꯏ ꯃꯣꯏꯗ ꯏꯁꯇ꯭ꯔꯤꯛ ꯑꯣꯏ ꯍꯥꯏꯕ꯭ꯔꯥ
ꯈꯪꯗꯦ ꯃꯣꯏꯕꯨꯗꯤ
ꯎꯝ
ꯊꯥꯔꯇꯤ ꯃꯥꯔꯛꯁ ꯀꯨꯝꯕ ꯉꯥꯛꯇꯅꯦ ꯉꯥꯁꯤ ꯏꯕꯗꯣ ꯄꯥꯁ ꯃꯥꯔꯛꯗꯣ ꯊꯥꯔꯇꯤ ꯃꯥꯔꯛꯁꯅꯦ
ꯄꯥꯁ ꯇꯧꯔꯗꯤ ꯂꯣꯏꯔꯦ ꯅꯪ ꯀꯅꯥꯒ ꯅꯊꯟꯗ ꯐꯝꯕ꯭ꯔꯥ
ꯑꯍꯥ ꯔꯣꯡꯃꯥꯏ ꯅꯨꯄꯤꯒ ꯐꯝꯃꯤꯟꯅꯩꯌꯦ ꯑꯩꯒꯤ ꯃꯃꯥꯡꯅꯁꯨ ꯔꯣꯡꯃꯩꯅꯦ ꯑꯩꯗꯣ ꯂꯥꯁ ꯚꯦꯟꯅꯦ ꯑꯗꯨ ꯑꯣꯏꯔꯁꯨ ꯗꯥꯏꯔꯦꯛ ꯊꯣꯡ ꯍꯥꯡꯕ ꯑꯗꯨꯒꯤ ꯑꯗꯨꯒꯤ ꯂꯝꯕꯤ ꯂꯩꯕ ꯑꯗꯨꯒꯤ ꯐꯥꯔꯁ ꯕꯦꯟꯒ ꯆꯞ ꯃꯥꯟꯅꯩ
ꯑꯁ ꯑꯗꯨ ꯑꯣꯏꯔꯁꯨ ꯃꯣꯏ ꯔꯣꯡꯃꯩ ꯅꯨꯄꯤꯗꯣ ꯃꯣꯏꯗꯤ ꯁꯦꯂꯦꯕꯁꯁꯨ ꯈꯪꯔꯝꯒꯅꯤ
ꯈꯪꯗꯦ ꯍꯥꯏꯌꯦ ꯃꯣꯏꯁꯨ ꯂꯥꯏꯔꯤꯛꯁꯨ ꯄꯥꯗꯦ ꯍꯥꯏꯌꯦ ꯃꯥꯗꯨ ꯀꯣꯏꯁꯥꯟ ꯑꯃ ꯑꯅꯤꯒꯨꯝꯕꯗꯤ ꯑꯣꯟ ꯏꯕ ꯃꯥꯜꯂꯦ ꯑꯩꯁꯨ ꯑꯅꯤꯗꯤ ꯑꯣꯟ ꯏꯈ꯭ꯔꯕꯅꯦ ꯑꯈꯣꯏ ꯁꯣꯁꯦꯜꯂꯣꯖꯤꯒꯤ ꯈꯔ ꯕꯦꯁ ꯇꯧꯔꯒ ꯍꯪꯕ ꯀꯥꯜ ꯃꯥꯔꯛꯁ ꯈꯣꯏꯒꯤꯗꯣ ꯌꯥꯝ ꯍꯪ ꯐꯪꯉꯦ ꯉꯁꯤ ꯑꯩ ꯑꯩꯁꯨ ꯀꯟꯐ꯭ꯌꯨꯁ ꯆꯠ ꯈ꯭ꯔꯕ
ꯄꯣꯜ ꯁꯥꯏꯟꯁꯀꯤꯔꯣ ꯄꯣꯜ ꯁꯥꯏꯟꯁꯀꯤꯔꯣ ꯑꯣ ꯄꯣꯜ ꯁꯥꯏꯟꯁꯀꯤ ꯑꯗꯨꯝ ꯇꯧꯅꯤꯅ ꯅꯍꯥꯟ ꯑꯩ ꯃꯦꯗ ꯊꯥꯕꯁꯨ ꯄꯣꯜ ꯁꯥꯏꯟꯀꯤꯅꯦꯕ ꯑꯗꯨꯒꯤ ꯍꯣꯏ ꯀꯥꯔꯜ ꯃꯥꯛꯁ ꯀꯤ ꯈꯔ ꯀ꯭ꯔꯤ ꯀꯔꯥꯒꯤꯔꯥ ꯌꯥꯝ ꯍꯪꯕꯅꯦ
ꯀꯥꯔꯜ ꯃꯥꯛꯁ ꯈꯣꯏꯒꯤꯗꯣ ꯌꯥꯝꯅ ꯍꯪꯉꯦ ꯑꯗꯨ ꯑꯣꯏꯔꯁꯨ ꯑꯩꯈꯣꯏꯁꯨ ꯀꯟꯐ꯭ꯌꯨꯁ ꯆꯠꯂꯦꯅ ꯂꯥꯏꯔꯤꯛ ꯄꯥꯗꯕ ꯀꯨꯏꯔꯦ ꯀꯅꯥ ꯀꯅꯥ ꯑ ꯒ꯭ꯌꯥꯟ ꯇꯥꯔꯗꯤ ꯑꯗꯨꯝ ꯏꯕ ꯌꯥꯕ ꯏꯗꯨꯀꯦꯁꯟꯒꯨꯝꯕ ꯂꯧꯔꯗꯤꯀꯣ
ꯑꯥꯝ
ꯏꯕ ꯌꯥꯔꯅꯤ ꯑꯣꯐꯅꯦ ꯅꯦꯛꯁ ꯃꯟꯗꯦꯗ ꯊꯥꯒꯅꯤ ꯑꯗꯨꯒ ꯊꯥꯔꯁꯗꯦ ꯑꯥ ꯋꯦꯟꯁꯗꯦꯗꯔ ꯈꯪꯗꯦ ꯑꯩ ꯑꯦꯛꯖꯥꯝ ꯑꯦꯛꯖꯥꯝ ꯅꯨꯡꯉꯥꯏꯇꯕꯅꯤꯅ ꯄꯩꯁꯥꯗꯣ ꯌꯥꯝ ꯑꯁ ꯒꯌ꯭ꯥꯟ ꯇꯥꯗꯦꯗ ꯃꯥꯅꯗꯤ ꯅꯪꯅ ꯄ꯭ꯔꯖꯦꯟꯠ ꯇꯧꯔꯗꯤ ꯑꯗꯨꯝ ꯌꯥꯏꯌꯦ ꯈꯔ ꯏ ꯈꯔꯕꯨ ꯏꯔꯗꯤ ꯌꯥꯔꯦꯗ ꯍꯥꯏꯌꯦ
ꯗꯨ ꯑꯣꯏꯔꯗꯤ ꯅꯪ ꯈꯔ ꯏꯔꯗꯤ ꯌꯥꯔꯦꯅ
ꯎꯝ ꯃꯣꯏ ꯁ꯭ꯇꯨꯗꯦꯟ ꯂꯣꯏꯅ ꯑꯩꯈꯣꯏ ꯆꯞ ꯃꯥꯟꯅꯩ
ꯇꯨꯗꯤ ꯌꯥꯏꯅ ꯍꯨꯝ
ꯎꯝ
ꯑꯩꯅ ꯋꯥꯈꯜ ꯋꯥꯕꯅꯤꯗ ꯄꯨꯅꯤꯡꯇꯥꯡ ꯈꯣꯏꯁꯤ ꯌꯥꯝ ꯕꯤꯖꯤ ꯑꯣꯏꯕ꯭ꯔꯀꯣ
ꯕꯤꯖꯤ ꯌꯥꯝ ꯑꯣꯏꯈ꯭ꯔꯦ ꯇꯦꯛꯁ ꯊꯥꯕꯁꯨ ꯄꯥꯛ ꯈꯨꯝꯗꯦ ꯑꯦ
ꯅꯣꯏ ꯑꯅꯤ ꯑꯥꯏꯔꯤꯁ ꯅꯣꯏ ꯑꯅꯤꯁꯨ ꯀꯣꯜ ꯇꯧꯕ ꯌꯥꯏꯌꯦ
ꯍꯣꯏ ꯌꯥꯏ ꯃꯥꯕꯨꯁꯨ ꯑꯩꯉꯣꯟꯗ ꯑꯗꯨꯝ ꯀꯣꯜ ꯇꯧꯔꯛꯑꯣ ꯍꯥꯏꯌꯣ ꯑꯥꯏꯔꯤꯁ ꯀꯤꯁꯨ ꯄꯩꯁꯥ ꯆꯪꯉꯦ ꯍꯥꯏ ꯑꯁ ꯁꯤꯒꯨꯝꯕ ꯋꯥꯁꯦ ꯍꯥꯏꯒꯅꯨ ꯍꯥꯏꯅꯤꯅꯦ ꯃꯥꯒꯤꯗꯣ ꯒꯥꯟꯙꯤꯗꯨ ꯆꯪꯒꯦ ꯍꯥꯏꯕ꯭ꯔ ꯃꯥꯥꯒꯤꯁꯨ
ꯆꯪꯗ꯭ꯔꯤꯌꯦ ꯃꯥ ꯁꯦꯝꯕ ꯌꯥꯗ꯭ꯔꯤꯌꯦ
ꯑꯣ ꯑꯦꯛꯇꯤꯚꯦꯀꯔꯤꯒ꯭ꯔꯥ ꯇꯧꯗ꯭ꯔꯤꯌꯦ
ꯎꯝ ꯍꯧꯖꯤꯛ ꯁꯦꯝꯕ ꯌꯥꯅꯤꯉꯥꯏ ꯃꯥꯜꯂꯦ ꯑꯥ ꯃꯥ ꯑꯩꯉꯣꯟꯗ ꯑꯃ ꯀꯣꯜ ꯇꯧꯔꯗꯤ ꯐꯥꯏꯚꯗꯣ ꯀꯝꯄ꯭ꯂꯤꯠ ꯇꯧꯈ꯭ꯔꯅꯤ ꯃꯥꯁꯨ
ꯑꯦ
ꯑꯩꯉꯣꯟꯗ ꯃꯥ ꯀꯣꯜ ꯇꯧꯔꯗꯤ ꯑꯩꯅ ꯍꯧꯖꯤꯛ ꯗꯤꯑꯣ ꯑꯩꯉꯣꯟꯗ ꯍꯥꯟꯅ ꯀꯣꯛ ꯇꯛꯑꯒꯦ ꯑꯗꯨ ꯂꯣꯏꯔꯒꯥ ꯅꯪ ꯑꯃꯨꯛ ꯀꯣꯜ ꯇꯑꯣ ꯍꯥꯏꯔꯈꯅꯤ ꯁꯤ ꯌꯥꯝꯗꯨ ꯅꯪꯁꯨ ꯄꯥꯏꯌꯣ ꯍꯥꯏ ꯁꯝꯅꯦ
ꯄꯥꯏꯌꯣ ꯍꯥꯏꯌꯣ ꯍꯣꯏ ꯐꯤ ꯀꯣꯇꯧꯅꯤꯡꯕ ꯂꯩꯔꯗꯤ ꯑꯩꯗꯤ ꯗꯨꯝ ꯑꯣꯟ ꯗꯇꯥ ꯋꯥꯏꯐꯥꯏ ꯑꯣꯟ ꯑꯗꯨꯝ ꯑꯣꯟ ꯂꯩꯔꯅꯤꯅ
ꯎꯝ ꯎꯝ ꯑꯗꯨꯝ ꯀꯣꯜ ꯇꯥꯎꯋꯦ ꯑꯗꯨꯁꯦ ꯃꯇꯥ ꯁꯤ ꯑꯦꯞꯁꯦ ꯃꯊꯥꯟꯗ ꯃꯨꯠꯈ꯭ꯔꯕ ꯃꯥꯜꯂꯦꯀꯣ ꯇꯨꯋ꯭ꯦꯜꯐ ꯃꯤꯅꯤꯠꯀꯨꯝꯕ ꯁꯨꯔꯗꯤ
ꯑꯣꯏꯔꯝꯅꯤ ꯍꯣꯏ
ꯃꯊꯟꯇ ꯃꯨꯠꯂꯦ ꯑꯩꯈꯣꯏ ꯑꯅꯤ ꯋꯥꯔꯤ ꯁꯥꯕꯗ ꯋꯥꯔꯤ ꯅꯨꯡꯉꯥꯏꯕꯒꯤ
ꯅꯣꯏꯕꯥꯟꯅꯤꯅꯤ ꯀꯔꯤꯔꯥ
ꯑꯗꯨꯁꯨ ꯃꯊꯥꯟꯇ ꯑ ꯅꯠꯇꯦ ꯗꯦꯎꯍꯤꯗ ꯅꯣꯔꯤꯁ ꯗꯨꯀꯥꯟ ꯐꯥꯝꯃꯦ ꯍꯥꯏꯌꯦ
ꯑꯣ ꯁꯤꯂꯔꯤ ꯀꯌꯥ ꯍꯥꯏꯕ꯭ꯔꯥ
ꯇꯦꯟ ꯇꯨꯋ꯭ꯦꯜꯐ ꯍꯥꯏꯕ꯭ꯔꯥ ꯇꯦꯟ ꯍꯥꯏꯕ꯭ꯔꯥ ꯈꯪꯗꯦ ꯃꯥꯒꯤ ꯌꯨꯝ ꯃꯅꯥꯛꯇꯅꯦ ꯍꯥꯏꯌꯦ ꯕꯤꯜꯗꯤꯡ ꯆꯞ ꯃꯥꯟꯅꯕ ꯃꯥꯜꯂꯦ ꯃꯥ ꯊꯕꯥꯛ ꯂꯩꯥꯏꯇ꯭ꯔꯤ ꯐꯥꯎꯗꯤ ꯁꯤꯗ ꯑꯗꯨꯝ ꯇꯧꯁꯦꯔꯥꯅ ꯑꯗꯨꯝ ꯌꯥꯗꯤ ꯌꯥꯏꯌꯦꯗ ꯍꯣꯏ ꯄꯕꯅꯤ ꯀꯣꯏꯂꯩ ꯀꯥꯏ ꯆꯞ ꯃꯥꯟꯅꯩ ꯍꯥꯏꯌꯦ
ꯑꯣ ꯌꯥꯝ ꯐꯥꯏꯅ
ꯎꯝ ꯑꯗꯨꯕꯨꯗꯤ ꯃꯣꯏꯗꯣ ꯃꯣꯏ ꯃꯤ ꯁꯤꯛꯁꯇꯤꯟꯒꯨꯝꯕ ꯂꯥꯛꯑꯦ ꯍꯥꯏꯌꯦ ꯑꯣ ꯅꯠꯇꯦ ꯁꯤꯛꯁ
ꯑꯝ ꯀꯌꯥꯔꯥ ꯎꯝ
ꯁꯤꯛꯁ ꯑ ꯃꯣꯏ ꯃꯆꯦꯅꯦ ꯈꯪꯗꯦ ꯃꯣꯏꯒꯤ ꯃꯔꯤ ꯃꯇꯥꯏ ꯉꯥꯛꯇ ꯂꯥꯏꯕ ꯃꯥꯜꯂꯦ ꯑꯗꯣ ꯁꯤꯛꯁ ꯂꯥꯏꯔꯗꯤ ꯈꯔ ꯄꯨꯊꯣꯀꯗꯤ ꯌꯥ ꯅꯤ ꯃꯣꯏꯗꯣ
ꯍꯣꯏ ꯌꯥꯒꯅꯤ
ꯍꯦꯂꯗꯤ ꯌꯥꯔꯦꯗ
ꯃꯣꯏꯒꯤ ꯔꯨꯝꯗꯣ ꯀꯌꯥ ꯑꯃꯛ ꯆꯥꯎꯪꯕ꯭ꯔꯥ ꯃꯤ ꯌꯥꯝ ꯂꯩꯕꯗꯣ
ꯈꯪꯗꯦ ꯑꯩꯠ ꯊꯥꯎꯖꯟꯅꯤ ꯍꯥꯏꯕ꯭ꯔꯥ ꯈꯪꯗꯦ ꯊꯕꯛ ꯑꯥ ꯇꯨꯝꯅ ꯐꯝꯅꯥꯏꯠ ꯗꯤ ꯌꯥꯔꯦꯗ
ꯍꯣꯏ ꯑꯣꯏꯔꯁꯨ ꯑꯁ ꯌꯥꯝ ꯉꯜꯂꯗꯤ ꯋꯥꯏ ꯆꯤꯜꯂꯦꯅ
ꯐꯣꯔꯒꯨꯝꯕꯗꯤ ꯌꯥꯏꯗ ꯉꯥꯏꯌꯣ ꯕ꯭ꯋꯥꯟ ꯕꯨꯟꯊꯥꯠꯂꯨ ꯈꯣꯏꯗꯣ ꯎꯝ ꯁ꯭ꯀꯨꯜꯗꯀꯣ ꯃꯣꯏ ꯑꯦꯀꯣꯃꯤꯗꯦꯁꯟ ꯄꯤꯕ ꯉꯥ ꯑ ꯄꯤꯕꯗꯣ ꯁꯥ ꯉꯥꯛꯇ ꯄꯤꯌꯦ ꯍꯥꯏꯌꯦꯅꯦ ꯥ ꯗꯥꯡꯗꯣ
ꯑꯁ ꯅꯦꯛꯁ ꯏꯌꯔꯒꯤ ꯚꯦꯀꯦꯟ ꯊꯣꯛꯑꯣ ꯍꯥꯏꯌꯨ ꯍꯥ ꯍꯥ ꯍꯥ ꯍꯥ
ꯃꯣꯏꯗꯗꯤ ꯁ꯭ꯀꯨꯜ ꯃꯛꯇꯤ ꯅꯠꯇꯦ ꯍꯥꯏꯌꯦ ꯗꯦ ꯀꯦꯌꯔꯒꯨꯝꯕꯒꯤ ꯇꯥꯏꯞꯇ ꯑꯣꯏꯔ ꯅꯤ ꯃꯣꯏꯒꯤ ꯋꯥꯔꯀꯤꯡꯗꯤꯁ ꯇꯦꯟꯗ ꯊꯥꯔꯇꯤ ꯋꯥꯟ ꯃꯤꯅꯤꯠꯁꯨ ꯁꯨꯔꯣꯏ ꯍꯥꯏꯌꯦ
ꯂꯣ ꯌꯥꯝ ꯐꯩꯅꯥ
ꯑꯗꯣ ꯃꯣꯏꯒꯤ ꯂꯥꯏꯐ ꯐꯝꯒꯤ ꯃꯅꯥꯛꯇ ꯕꯤꯜꯗꯤꯡ ꯆꯥꯎꯕ ꯑꯃ ꯁꯦꯝꯕꯤ ꯍꯥꯏꯌꯦ ꯑꯗꯣ ꯅꯦꯛꯁ ꯌꯔ ꯁ꯭ꯀꯨꯜ ꯑꯅꯥꯎꯕ ꯍꯥꯡ ꯉꯅꯤ ꯍꯥꯏꯌꯦ ꯑꯗꯨꯗ ꯍꯣꯏ ꯃꯥꯁꯨ ꯍꯥꯏꯕꯅꯦ ꯑꯗꯨꯗꯣ ꯂꯣꯏꯔꯗꯤ ꯑꯩꯈꯣꯏꯁꯨ ꯇꯧꯕ ꯌꯥꯔꯦꯅ
ꯑꯥ ꯆꯞ ꯆꯥꯔꯦꯗꯣ ꯃꯥꯒꯤ ꯁꯦꯂꯦꯔꯤ ꯍꯟꯗꯛ ꯀꯌꯥ ꯄꯤ ꯍꯥꯏꯕ꯭ꯔꯥ
ꯇ꯭ꯋꯦꯟꯇꯤ ꯋꯥꯟꯅꯦ ꯍꯥꯏꯌꯦ ꯍꯥꯟꯅꯗꯤ ꯇ꯭ꯋꯦꯟꯇꯤ ꯐꯣꯔ ꯄꯤꯒꯅꯤ ꯍꯥꯏꯌꯦ ꯍꯣꯏ ꯌꯥꯏꯌꯦ ꯑꯦꯀꯣꯃꯣꯗꯦꯁꯟꯁꯨ ꯄꯤꯌꯦ ꯑꯗꯨꯒ ꯋꯥꯥꯛꯀꯤꯡꯗꯤꯁ ꯇꯦꯟꯁꯨ ꯋꯥꯟ ꯃꯤꯅꯤꯠꯁꯨ ꯁꯨꯗ꯭ꯔꯦ ꯍꯥꯏꯌꯦ ꯊꯥꯔꯇꯤ ꯁꯦꯀꯦꯟꯁꯀꯨꯝꯕ ꯋꯥꯛ ꯇꯧꯔꯗꯤ ꯌꯥꯎꯔꯦ ꯍꯥꯏꯌꯦ ꯃꯣꯏ ꯌꯨꯝꯐꯝꯗꯣ
ꯎꯝ ꯊꯤꯗ꯭ꯔꯗꯤ ꯌꯥꯔꯦ ꯀꯣꯜ ꯁꯦꯟꯇꯔꯒꯨꯝꯕꯒꯤ ꯊꯕꯥꯛꯇꯨꯗꯤ ꯅꯨꯡꯗꯥꯡ ꯇꯨꯝꯗꯕꯗꯣ ꯑꯩꯗꯤ ꯉꯝꯗꯦꯗ
ꯀꯪꯕꯅꯦ ꯇꯧꯔꯗꯤ ꯌꯥꯔꯣꯏꯌꯦ ꯑꯥ ꯌꯥꯝ ꯐꯩꯌꯦꯅꯀꯣ ꯑꯗꯨꯗꯤ ꯁꯦꯚꯤꯡꯗꯤ ꯊꯣꯛꯀꯅꯤꯅ
ꯎꯝ ꯁꯦꯚꯤꯡ ꯈꯔ ꯇꯥꯎꯕ ꯌꯥꯔꯅꯤ
ꯀꯦꯔꯦꯂꯥꯗꯅꯤꯀꯣ ꯍꯣꯏ ꯀꯦꯔꯂꯥꯒꯤ ꯋꯦꯗꯔꯗꯨ ꯅꯨꯡꯉꯥꯏ ꯍꯥꯏꯌꯦ ꯄꯨꯡ ꯎꯝ
ꯏꯪꯁꯨ ꯏꯪꯉꯦ ꯍꯥꯏꯌꯦ
ꯑꯁ ꯅꯪ ꯅꯨꯡꯉꯥꯏꯔꯝꯒꯅꯤꯍꯦ ꯑꯗꯨꯗ ꯂꯩꯕꯅ ꯐꯩꯌꯦ
ꯎꯝ ꯃꯥꯔꯨꯞ ꯒꯨꯝꯕꯁꯨ ꯁꯥꯟꯅꯔꯒ ꯁꯦꯚꯤꯡ ꯈꯔ ꯇꯧꯕ ꯌꯥꯏ ꯌꯥꯔꯅꯤ ꯆꯍꯤ ꯑꯅꯤ ꯑꯍꯨꯝꯒꯨꯝꯕ ꯍꯥꯏꯗꯤ ꯄꯩꯁꯥ ꯌꯥꯝ ꯄꯥꯏ ꯈ꯭ꯔꯅꯤ ꯀꯣꯏꯕꯁꯨ ꯆꯠꯄ ꯌꯥꯏ ꯃꯅꯥꯂꯤꯒꯨꯝꯕ ꯁꯦꯁ ꯊꯥꯏꯂꯦꯟꯁꯨ ꯆꯠꯄ ꯌꯥꯏ ꯆꯠꯂ ꯂꯣꯏꯔꯦ ꯀꯩꯩꯅꯣ ꯚꯥꯏꯀꯣ
ꯆꯠꯂꯔꯣꯏꯔꯦ ꯃꯔꯨꯞꯇꯨ ꯂꯥꯏ ꯐꯥꯏꯚ ꯀꯤ ꯁꯤꯛꯁ ꯀꯤꯗ ꯍꯧꯔꯒ ꯌꯨꯝꯗ ꯐꯥꯏꯚ ꯗꯦꯒꯨꯝꯕ ꯇꯥꯔ ꯗꯤ ꯑꯩꯈꯣꯏꯒꯤ ꯗ ꯇꯦꯟ ꯊꯥꯎꯖꯟ ꯑꯣꯔ ꯁꯝꯊꯤꯡ ꯂꯥꯏꯛ ꯁꯤꯛꯁ ꯁꯚꯦꯟ ꯑꯣꯔ ꯁꯦꯚꯤꯡ ꯇꯧꯕ ꯌꯥꯏꯅ ꯑꯩꯈꯣꯏꯒꯤ ꯄꯣꯠꯆꯩ ꯀ꯭ꯔꯤ ꯀ꯭ꯔꯥ ꯐꯣꯟ ꯊ꯭ꯔꯤ ꯀꯦꯒꯤꯔꯥ ꯇꯨ ꯀꯦꯒꯤꯔ ꯑꯗꯨꯝ ꯂꯧ
ꯍ ꯊ꯭ꯔꯤ ꯀꯦ ꯂꯣꯏꯅꯃꯛꯒꯨꯝꯕ ꯂꯧꯊꯣꯛꯀꯅꯤ ꯑꯗꯨꯒ ꯌꯨꯝꯗ ꯐꯥꯏꯚ ꯀꯨꯝꯕ ꯊꯥꯕ ꯗꯨꯒ ꯑꯩꯈꯣꯏꯅ ꯃꯔꯨꯞꯁ ꯁꯥꯟꯅꯕꯗꯣ ꯁꯤꯛꯁ ꯁꯦꯚꯦꯟ ꯀꯦꯒꯨꯝꯕ ꯁꯅꯕ ꯗꯣ ꯇꯥꯏꯇꯁ ꯄꯤꯔꯒ ꯑꯗꯨꯝ ꯌꯥꯔꯅꯤ ꯌꯨꯝꯗꯁꯨ ꯊ꯭ꯔꯤ ꯃꯟ ꯐꯥꯏꯚ ꯃꯟꯗꯤ ꯊꯥꯗ꯭ꯔꯁꯨ ꯌꯥꯏꯅ
ꯍꯣꯏ ꯍꯣꯏ ꯑꯁ ꯅꯨꯡꯉꯥꯏꯍꯦ
ꯎꯝ ꯌꯥꯏꯑꯦ
ꯑꯁ ꯅꯦꯛꯁ ꯏꯔ ꯇꯧ ꯅꯤꯡꯈ꯭ꯔꯦ ꯁꯤ ꯑꯩꯈꯣꯏꯒ ꯆꯞ ꯆꯥꯔꯦꯅ ꯍꯟꯗꯛ ꯑꯩꯈꯣꯏ ꯑꯅ ꯏꯕꯥꯅꯤ ꯀ꯭ꯂꯥꯁ ꯂꯧꯕꯁꯦ ꯁꯤ ꯕꯥꯅꯤ ꯁꯤ ꯀ꯭ꯂꯥꯁ ꯂꯧꯔꯤꯁꯤ ꯌꯥꯝ ꯆꯞ ꯆꯥꯥꯏꯅ
ꯎꯝ ꯆꯞ ꯆꯥꯔꯦ ꯎꯝ ꯅꯦꯛꯁ ꯏꯌꯥꯔꯗꯤ ꯄ꯭ꯂꯥꯟ ꯐꯖꯅ ꯇꯧꯔꯒ ꯁꯤꯗꯒꯤ ꯏꯟꯇꯔꯚꯤꯌꯨ ꯂꯣꯏ ꯂꯣꯏ ꯊꯣꯛꯈ꯭ꯔꯒ ꯆꯪꯕ ꯌꯥꯏ
ꯍꯣꯏ ꯑꯁꯤ ꯉꯥꯛꯇꯅꯦ ꯐꯤꯐꯀꯤꯗꯣ ꯕꯔꯦꯛ ꯊꯥꯗ꯭ꯔꯁꯨ ꯑꯁꯤ ꯍꯟꯗꯛ ꯁꯤꯛꯁ ꯁꯦꯃꯤꯁꯇꯔꯒꯤ ꯃꯥꯔꯛ ꯁꯤꯠꯇꯨ ꯂꯩꯔꯗꯤ ꯌꯥꯔꯤꯅꯤꯅ
ꯁꯤꯛꯁ ꯁꯦꯃꯤꯁꯇꯥꯥꯔꯒꯤ ꯃꯥꯔꯛꯁꯤꯠ ꯗꯤ ꯂꯩꯌꯦ ꯑꯗꯨ ꯑꯣꯏꯔꯁꯨ ꯃꯣꯏ ꯐꯦꯜ ꯑꯗꯨꯝ ꯏꯕꯅꯦ
ꯀ꯭ꯔꯤꯗꯥ
ꯑꯩꯒꯤꯗꯣ ꯁꯤꯛꯁ ꯁꯤꯛꯁ ꯁꯦꯃꯤꯁꯇꯔ ꯄꯥꯁ ꯇꯧꯋꯦꯅ ꯑꯩꯗꯤ ꯌꯦꯠꯇꯨ ꯄꯥꯁ ꯑꯗꯨꯝ ꯇꯧꯕꯅꯦ ꯌꯦꯠꯇꯨ ꯄꯥꯁ
ꯑꯣ ꯂꯣꯏꯅ ꯄꯦꯟꯗꯤꯡ ꯑꯃ ꯂꯩꯕꯒꯤꯀꯣ ꯌꯦꯠꯇꯨ ꯄꯥꯁ ꯑꯗꯨꯝ ꯏꯗꯤꯠ ꯇꯧꯔ ꯂꯣꯏꯔꯦꯅ
ꯑ ꯑꯩꯈꯣꯏꯅ ꯗꯥꯎ ꯐꯥꯔꯗꯤꯀꯣ ꯑꯣꯟꯂꯥꯏꯟ ꯑꯗꯨꯝ ꯊꯥꯅꯤꯡꯉꯥꯏ ꯆꯥꯟꯁ ꯑꯃꯨꯛ ꯂꯩꯌꯦꯗ
ꯄꯥꯏꯀꯣ ꯎꯝ ꯂꯥꯟꯗ ꯑꯗꯨꯝ ꯇꯧꯔꯗꯩ ꯅꯣꯡꯁꯨ ꯇꯥꯈ꯭ꯔꯦ ꯑꯩꯗꯤ ꯉꯥꯁꯤ ꯈꯣꯡꯒꯨꯞꯅꯦ ꯍꯤꯜꯁꯅꯦ ꯂꯣꯏꯅ
ꯑꯩꯁꯨ ꯁꯨꯈ꯭ꯔꯝꯅꯦ ꯍꯧꯖꯤꯛ ꯂꯧꯕ ꯆꯠꯀꯦ ꯑꯁ ꯑꯈꯣꯏ ꯖꯨꯂꯤꯌꯥ ꯍꯣꯏ ꯉꯥꯡꯔꯒ ꯂꯥꯛꯑꯦ ꯑꯗꯨ ꯔꯦꯁꯄꯣꯟ ꯇꯧꯕ ꯌꯥꯗꯒꯤ
ꯎꯝ ꯀꯧꯒꯅꯨ ꯁꯤꯗꯤ ꯍꯣꯏ ꯃꯩꯇꯩ ꯂꯣꯟꯈꯛꯇ ꯉꯥꯡꯒꯗꯕꯅꯤꯅ ꯈꯣ
ꯎꯝ ꯌꯥꯔꯔꯣꯢ ꯑꯩ ꯇꯪꯈꯣꯡ ꯅꯨꯞ ꯇꯥꯔꯨ ꯌꯥꯝ ꯐꯩꯌꯦ ꯃꯥ ꯅꯨꯡꯇꯤꯒꯤ ꯂꯧꯕ ꯂꯥꯛꯀꯦ ꯍꯥꯏꯌꯦ
ꯅꯪꯒꯤ ꯄꯦꯃꯦꯟꯒꯤꯗꯣ ꯉꯥꯁꯤ ꯈꯛꯇꯅ ꯅ ꯑꯞꯗꯦꯠ ꯇꯧꯕ꯭ꯔ
ꯍꯣꯏ
ꯑꯁ ꯅꯍꯥꯟ ꯑꯩꯗꯤ ꯑꯗꯨꯒꯨꯝꯕꯗꯨ ꯅꯪ ꯂꯣꯏꯈ꯭ꯔꯕꯔꯥ ꯍꯥꯏꯅ ꯈꯟꯕꯅꯦ
ꯑꯩꯅ ꯁꯣꯏꯕꯒꯤꯅꯦ ꯄꯪꯕꯒꯤꯅꯦ
ꯑꯩꯗꯤ ꯅꯍꯥꯟ ꯑꯗꯨꯅꯦ ꯑꯩꯗꯤ ꯅꯍꯥꯟꯅ ꯂꯣꯏꯈ꯭ꯔꯕ꯭ꯔ ꯍꯥꯏꯅ ꯈꯜꯂꯒ ꯀꯔꯤꯔꯥ
ꯈꯪꯗꯦ ꯒꯌꯥꯟ ꯇꯗꯦ
ꯑꯗꯨ ꯑꯣꯏꯔꯁꯨ ꯄꯦꯟꯇꯤꯡ ꯌꯥꯝ ꯂꯩꯇꯦꯅꯦ
ꯎꯝ
ꯄꯦꯟꯇꯤꯡ ꯌꯥꯝ ꯂꯩꯌꯦꯅ ꯌꯥꯝ ꯐꯩꯌꯦ
ꯎꯝ ꯁ꯭ꯋꯥꯡꯗꯁꯨ ꯍꯥꯏꯈꯤꯕꯅꯦ ꯑꯩ ꯄꯥꯏꯌꯣꯅ
ꯎꯝ ꯑꯁ ꯉꯔꯥꯡ ꯅꯨꯡꯗꯥꯡꯗꯤ ꯍꯣꯏ ꯍꯣꯏ ꯍꯣꯏ ꯊꯝꯃꯣꯀꯣ ꯑꯗꯨꯗꯤ ꯍꯌꯦꯡꯅ ꯆꯥꯔꯖ ꯆꯠꯃꯤꯟꯅꯁꯦ ꯍꯥꯎ ꯑꯝꯊ ꯂꯩ